ꯍꯜꯂꯣ ꯍꯜꯂꯣ ꯇꯥꯕ꯭ꯔꯣ ꯇꯥꯕ꯭ꯔꯣ
ꯎꯝ ꯑ ꯍꯥꯏꯌꯦ ꯑꯦ ꯍꯦꯍꯦ
ꯀꯥꯏ ꯂꯩꯒꯦ ꯎꯗ ꯀꯨꯏꯔꯦ꯫
ꯑꯝꯕꯣ ꯏꯗ
ꯑꯁ, ꯅꯪꯗꯣ ꯃꯪꯗ ꯎꯔꯝꯃꯦ
ꯁꯤꯗꯤ ꯑꯗꯨꯅꯦ
ꯃꯪꯗꯨ ꯎꯔꯝꯃꯦ ꯍꯥꯏꯕ ꯏꯇꯥꯎꯖꯦ ꯇꯥꯕ꯭ꯔꯣ
ꯃꯪꯗ
ꯃꯪꯗ ꯀꯥꯡꯕꯨꯗꯣ
ꯑꯦ ꯑꯣ ꯀꯃꯥꯏ ꯀꯃ ꯎꯟꯅ ꯎꯅ
ꯍꯣꯏ ꯀꯥꯡꯒꯨ ꯑꯗꯨꯣ ꯀꯣꯏ ꯆꯠꯂꯦꯅ ꯇꯧꯔꯃꯤꯅꯦ ꯁꯤꯂꯣꯡ ꯑ ꯂꯨꯍꯣꯡꯅ ꯆꯠꯂꯒ ꯍꯣꯏꯖꯦ ꯃꯣꯏꯒꯤ ꯀꯔꯤ ꯏꯁꯤꯡ ꯂꯩꯕꯗ ꯀꯔꯤ, ꯇꯥꯎ ꯌꯥꯔꯕ꯭ꯔꯣ
ꯑ ꯗꯚ ꯊꯤ
ꯏꯜꯂ ꯍꯥꯏꯒꯦ ꯇꯧ ꯃꯦꯘ ꯒꯥꯂꯥ ꯅꯠꯇ꯭ꯔꯣ ꯑꯗꯨꯕꯣ ꯑꯗꯨꯗ
ꯃꯥꯅꯤꯃꯤꯒ ꯌꯥꯅꯤ ꯕꯪꯒ꯭ꯂꯥꯗꯦꯁ ꯑꯣꯍꯣ ꯍꯣ
ꯃꯩꯐꯥꯎꯅꯩ ꯃꯪꯗ ꯃꯇꯜꯂꯤꯅꯦ
ꯑꯣ
ꯑꯩꯈꯣꯏꯗ ꯐꯝꯗꯣ ꯆꯧꯁꯤ ꯍꯥꯏꯔꯕꯅꯤ
ꯑꯥ
ꯑꯗꯨꯝ ꯊꯕꯛꯁꯦꯕꯅꯤꯅ ꯌꯥꯅ ꯃꯠꯇ꯭ꯔꯦ ꯅꯦ ꯗꯨꯝ
ꯌꯥꯅꯗ꯭ꯔꯦ ꯂꯩꯅꯔꯤꯁꯤꯗꯤ
ꯂꯣꯏꯔꯦ ꯑꯗꯨꯝ
ꯎꯝ ꯑꯦ ꯚꯥꯏ ꯅꯣꯏꯒꯤ ꯀꯔꯤ ꯇꯧꯒꯤꯗꯥꯏꯅꯦ ꯑ ꯏꯟꯖꯥꯡ ꯅꯥꯄꯤ ꯌꯥꯝ ꯊꯥꯒꯦꯗꯥꯏꯅꯦ ꯑꯍꯦ ꯂꯧꯕꯨꯛꯇ
ꯊꯥꯏꯌꯦ ꯑꯗꯨ ꯊꯥꯌꯦ ꯍꯧꯖꯤꯛꯁꯨ ꯑꯗꯨꯝ ꯍꯧꯖꯤꯛ ꯀꯥꯂ ꯑꯅꯤ ꯅꯖꯥꯡꯅꯥꯛꯄꯤꯁꯨ ꯑꯗꯨꯝ ꯊꯥꯅ ꯑꯗꯨꯝ ꯑꯗꯨ ꯊꯥꯔꯤ
ꯑ ꯊꯥꯕꯗ ꯈꯣꯠꯄꯗꯣ ꯍꯧꯖꯤꯛꯀꯥꯟꯗꯤ ꯏꯟꯖꯥꯡꯁꯦ ꯑꯃ ꯑꯃꯒꯤ ꯅꯠꯇꯕ ꯍꯥꯏꯇꯥꯔꯦ ꯃꯥꯔꯀꯦꯠꯇꯒ ꯌꯣꯟꯕ ꯈꯣꯠꯄ ꯀꯥꯟꯗ ꯑꯩꯈꯣꯏꯒꯤ ꯃꯅꯥ ꯃꯁꯤꯡꯈꯩꯁꯦ ꯍꯤꯗꯥꯛꯀ ꯀꯥꯞꯄꯦ ꯍꯥꯏ ꯇꯥꯎꯗꯤ ꯀꯥꯞꯄ꯭ꯔꯣ ꯀꯃꯥꯏꯅ ꯇꯧꯒꯦ
ꯀꯥꯞꯇꯦ ꯀꯥꯞꯇꯦ ꯑꯗꯨꯒꯨꯝꯕ ꯇꯧꯕ ꯌꯥꯕ ꯅꯠꯇꯦ ꯅꯪ ꯈꯪꯉꯤꯗꯨꯅꯤ ꯑꯩꯈꯣꯏ ꯑꯩꯈꯣꯏ ꯃꯥ ꯍꯣꯏ ꯈꯥꯡꯉꯤꯗꯨꯅꯤ ꯍꯣꯏ ꯀꯩꯅ ꯁꯨꯝ ꯇꯤꯟ ꯅꯨꯡ ꯍꯔ ꯅꯅꯨꯡ ꯑꯩꯈꯣꯏꯗꯤ ꯁꯝꯅ ꯍꯥꯏꯔꯕꯗ ꯂꯩꯍꯥꯎ ꯅꯨꯡꯉꯥꯏ ꯐꯅꯕꯒꯨꯝꯕꯗꯤ ꯈꯔ ꯍꯥꯞꯄꯤꯀꯣ ꯑ ꯄꯣꯠꯇꯣ ꯌꯥꯝꯅ ꯆꯥꯎꯕ ꯏꯁꯥꯒꯤ ꯆꯥꯡꯗꯒꯤ ꯆꯥꯎꯕ ꯍꯦꯟꯅꯕ ꯈꯣꯠꯅꯕ ꯍꯤꯗꯥꯛ ꯀꯥꯞꯄ ꯈꯣꯠꯄꯗꯨꯗꯤ ꯇꯧꯗꯦ ꯑꯗꯨꯒꯨꯝꯕꯗꯨꯗꯤ ꯑꯗꯨꯅ ꯆꯂ ꯑꯗꯨꯏꯗꯤ ꯃꯣꯏꯗꯤ ꯑꯗꯨꯝ ꯆꯥꯎꯕꯖꯥꯠꯅꯤꯗ ꯈꯔ ꯃꯤꯅꯁꯨ ꯁꯨꯝ ꯇꯟꯕꯒꯤ ꯈꯨꯗꯛꯇ ꯆꯥꯎꯍꯟꯅꯤꯡꯕ
ꯑꯥ
ꯃꯣꯏꯅ ꯍꯤꯗꯥꯛꯁꯦ ꯄ ꯌꯥꯎꯁꯜꯂꯒ ꯃꯤ ꯍꯛꯆꯥꯡꯗ ꯁꯣꯛꯍꯜꯂꯤꯗꯅ ꯑꯗꯨꯅ
ꯍꯣꯏ ꯁꯣꯏꯅꯦ ꯍꯧꯖꯤꯛꯀꯥꯟꯁꯤꯗꯤ ꯕꯖꯥꯔꯗ ꯊꯣꯛꯄꯁꯦ ꯆꯤꯟꯖꯥꯛ ꯆꯥꯕ ꯀꯥꯟꯗ ꯑꯩꯈꯣꯏꯒꯤ ꯍꯛꯆꯥꯡ ꯐꯅꯕ ꯑꯐꯕꯗꯪ ꯆꯥꯎ ꯍꯥꯏꯗꯤ ꯀꯩ ꯇꯧꯏ ꯍꯥꯏꯗꯅ ꯍꯛꯆꯥꯡ ꯍꯥꫪ ꯌꯥꯎꯕ ꯈꯣꯠꯄ ꯌꯥꯎꯕꯗꯨ ꯗꯤ ꯍꯛꯆꯥꯡ ꯐꯠꯇꯦ ꯍꯛꯆꯥꯡ ꯐꯅ ꯊꯝꯅꯕ ꯁꯨꯝ ꯍ ꯍ ꯍꯪꯉꯤꯅꯤꯗ ꯏꯇꯥꯎ ꯌꯥꯝꯅ ꯅꯨꯡꯁꯤ ꯋꯥꯔꯤꯅꯤ
ꯑꯩꯈꯣꯏꯁꯨ ꯍꯣꯏꯗꯤ ꯍꯥꯞꯇꯦꯗ ꯑꯗꯨꯒꯕꯨꯗꯤ ꯑꯗꯨ ꯍꯧꯖꯤꯛꯇꯤ ꯏꯟꯖꯥꯡ ꯅꯥꯄꯤꯁꯦ ꯑꯗꯨꯝ ꯃꯤꯁꯦ ꯂꯣꯏ ꯊꯥꯅꯔꯦꯗꯅ ꯍꯧꯖꯤꯛ ꯀꯥꯟꯗꯗꯝ ꯑꯗꯨꯅ ꯑꯗꯨꯝ ꯃꯌꯨꯝꯗ ꯈꯔ ꯈꯔ ꯄꯥꯝꯕ ꯆꯥꯅꯕꯕꯨꯗꯤ ꯑꯗꯨꯝ ꯐꯕꯖꯥꯅꯤꯩ ꯁ꯭ꯥꯏ ꯁ꯭ꯋꯥꯏꯗ ꯊꯥꯔꯒ ꯑꯗꯨꯝꯅ ꯈꯜꯂꯦ ꯑꯩꯅ ꯈꯟꯕꯗꯗꯤ ꯇꯤꯡꯗꯔꯦ
ꯑ
ꯑꯗꯒꯤ ꯏꯁꯥꯅ ꯊꯥꯖꯕꯁꯨ ꯑꯣꯏꯔꯦ
ꯑꯥ
ꯑꯗꯨ ꯅ ꯐꯠꯇꯔꯣ
ꯐꯥꯏ ꯀꯗꯦ ꯐꯩ ꯀꯩ ꯀꯩ ꯊꯥꯔꯤꯅꯣ ꯈꯣꯠꯂꯤꯅꯣ ꯂꯧꯕꯨꯛ ꯀꯨꯠꯇ
ꯍꯋꯥꯏꯒꯨꯝꯕ ꯑꯗꯒꯤ ꯃꯥꯏꯗꯤꯟ ꯀꯨꯝꯕ
ꯎꯝꯝ
ꯁꯤꯒꯨꯝꯕ ꯁꯧꯕꯤ ꯌꯥꯝ ꯄꯥꯜꯂꯦ
ꯁꯧꯒꯔꯤꯗꯤ ꯐꯦꯚꯣꯔꯥꯏꯠꯅꯦ ꯁꯥꯒ ꯁꯥꯒꯠꯂꯛꯄꯅꯦ ꯁꯧꯒ꯭ꯔꯤꯗꯤ ꯐꯦꯚꯣꯔꯥꯏꯠꯅꯦ ꯍꯧꯖꯤꯛ ꯈꯥꯃꯦꯟ ꯁꯤꯃꯒꯗꯤ ꯊꯥꯗ꯭ꯔꯣ
ꯀꯃ ꯊꯕ ꯊꯥꯏꯌꯦ ꯀꯕ ꯊꯥꯏ ꯐꯗꯣꯛꯑ ꯀꯃ ꯊꯗ ꯆꯥꯎꯕ ꯍꯧꯧꯕꯗꯉꯥꯏꯗꯨꯗ ꯄꯥꯟꯗꯤ ꯄꯥꯟꯗ꯭ꯔꯦ
ꯑꯣ ꯃꯄꯥꯝꯕꯤꯅꯦ ꯐꯔꯛꯏꯁꯦ ꯀꯌꯥꯝ ꯊꯥꯔꯤꯅꯣ ꯂꯧ ꯁꯪꯉꯝ ꯀꯌꯥ ꯊꯥꯔꯤꯅꯣ
ꯍꯦꯛ ꯀꯥꯏ ꯁꯪꯉꯝꯅꯣ ꯍꯦꯛ ꯂꯧ ꯁꯪ ꯐꯩꯗꯣꯛꯑ ꯈꯛꯇꯅꯤ ꯍꯣꯏ ꯃꯆꯦꯠ ꯃꯆꯦ ꯃꯆꯦꯠ ꯊꯥꯕꯅꯤꯅꯀꯣ ꯁꯨ ꯑꯗꯨꯝ ꯀꯣꯟꯅꯕ ꯍꯥꯏꯇꯥꯔꯦ ꯈꯣꯡꯗꯣꯝ ꯑꯗꯒꯤ ꯆꯕꯣꯠ ꯊꯝ ꯊ ꯅ ꯂꯗ ꯌꯥꯗꯦꯕ
ꯀꯩꯅꯩꯅꯣꯄꯣꯠ ꯀꯩ ꯊꯥꯏ ꯍꯥꯏꯁꯦ ꯁꯒꯥꯏ ꯀꯀꯩ ꯁꯥꯕ꯭ꯔꯣ
ꯁꯥꯔꯤꯅꯦꯩꯅ ꯃꯥꯜ ꯁꯤ ꯍꯥꯏꯦ ꯑꯗꯨ ꯑꯗꯨ ꯁꯦꯝꯃꯗ ꯇꯕ ꯋꯥꯕꯝ ꯑꯣꯏꯈꯣꯕꯒ ꯑꯩꯒ
ꯃꯥꯅꯤꯅꯦ ꯊꯕꯛꯁꯦ ꯍꯧꯖꯤꯛꯁꯦ ꯊꯕꯛ ꯁꯦ ꯀꯩ ꯇꯧꯕ ꯂꯩꯕꯅꯦꯕ ꯍꯤꯡꯒꯣꯜ ꯅꯨꯡꯒꯣꯟ ꯑꯗꯨꯝ ꯑꯗꯩꯗꯤ ꯂꯧꯕꯨꯛꯛ ꯈꯦ ꯑꯗꯨꯝ
ꯅꯦꯕ ꯑꯣ ꯑꯣ ꯍ ꯍꯣꯏ ꯑꯗꯨꯅꯠꯇꯗꯤ ꯀꯩꯗꯧꯅꯤ ꯌꯗꯁꯨ ꯀꯩꯝ ꯇꯧꯅꯤꯡꯉꯥꯏ ꯂꯩꯇꯦ
ꯑ ꯑꯗꯣ ꯀꯩꯒꯤ ꯕꯖꯥꯔ ꯅꯨꯡ ꯅꯥꯗ꯭ꯔꯒꯗꯤ ꯀꯩꯀꯩ ꯑꯗꯨꯝ ꯊꯥꯗꯣꯛꯄ ꯀ꯭ꯔꯧ ꯄꯣꯠ ꯌꯣꯟꯕꯤ ꯂꯥꯛ
ꯍꯣꯏꯔꯣꯝꯕꯤ ꯍꯣꯏ ꯑꯩꯈꯣꯏ ꯏꯁꯥꯒꯤ ꯑꯣꯖꯥꯗ ꯑꯗꯨꯝ ꯊꯥꯗꯣꯛꯏꯦꯗ ꯃꯅ ꯂ ꯎꯕꯨꯗꯤ ꯂꯥꯛꯑꯦ ꯑꯗꯨꯝ
ꯎꯝ
ꯀꯥꯡꯥ ꯀꯥꯡꯕꯅ ꯑꯗꯨꯝ ꯂꯧ ꯂꯥꯛꯑꯦꯕꯀꯣ
ꯑ
ꯑꯗꯨ ꯃꯣꯏꯁꯨ ꯑꯗꯨꯝ ꯅꯣꯡꯗꯨ ꯈꯔ ꯂꯩꯅꯕ ꯇꯧꯖꯩꯅꯤꯗꯅ
ꯃꯥꯅꯤꯅꯦ ꯃꯥꯅꯤ
ꯅꯥꯟꯅ ꯍꯧꯖꯤꯛ ꯇꯥꯡꯉꯤ ꯄꯣꯠ ꯈꯨꯇꯥꯡꯁꯤꯒ ꯃꯅꯦ ꯌ ꯇꯥꯡꯅꯤ ꯌꯣꯜꯂꯕ ꯍꯦꯛꯇ ꯃꯤꯉ ꯇꯥꯡꯃꯜꯂꯦ ꯍꯥꯏꯗꯣꯏꯅꯦ
ꯑꯦ ꯁꯤꯕ ꯚꯔꯥꯏꯇꯤ ꯈꯔ ꯌꯥꯝ ꯊꯣꯛꯑꯕꯅꯤꯀꯣ ꯍꯧꯖꯤꯛ ꯚꯦꯔꯥꯏꯇꯤ ꯅꯒꯤꯗꯅ ꯍꯥꯏꯕ꯭ꯔꯤꯠꯂꯣ ꯅꯠꯇ꯭ꯔ ꯅꯠꯇ꯭ꯔꯒꯅ ꯍꯥꯏꯕ꯭ꯔꯤꯠꯇꯁꯨ ꯑꯩꯈꯣꯏꯒꯤ ꯀꯩꯒ ꯇꯧꯕꯗꯣ ꯃꯌꯥꯟꯠ ꯃꯌꯥꯟ ꯏ ꯌꯥ
ꯃꯌꯥꯌꯥꯝ ꯃꯌꯥ ꯌꯥꯠꯇꯕꯁꯨ ꯂꯩꯗꯅ
ꯑꯥ ꯑꯥ ꯑꯥ ꯀꯔꯝꯕꯅꯣ ꯊꯥꯔꯤꯕꯣ
ꯑꯩꯈꯣꯏꯗꯤ ꯑꯗꯨꯝ ꯍꯥꯟꯅꯒꯤ ꯑꯗꯨꯝ ꯊꯥꯏꯗ ꯄꯤꯛꯄ ꯌꯥꯝ ꯆꯥꯎꯗꯕꯗꯣ
ꯑꯣ ꯐꯌꯥꯝ ꯀꯨꯏꯔꯦꯅꯦ ꯅꯣꯏꯗꯒ ꯂꯥꯛꯈꯤꯗꯕ ꯅꯣꯏꯒꯤ ꯍꯤꯡꯒꯣꯜꯗꯒ ꯑꯩꯈꯣꯏꯅꯒ ꯆꯥꯛꯀ ꯆꯥꯅꯕꯗꯣ ꯅꯨꯡꯉꯥꯏꯕꯅꯤꯅꯤ
ꯃꯣꯏ ꯂꯩꯔꯤ ꯑꯩꯈꯣꯏ ꯁꯪꯉꯝ ꯂꯩꯕꯗꯣ ꯑꯩꯈꯣꯏ ꯆꯛꯇ ꯑꯗꯨ ꯆꯣ ꯑꯗꯨꯗ ꯑꯟ ꯀꯥꯅ ꯐꯥꯅ ꯍꯅꯣ ꯅ ꯍꯥꯏ ꯕ
ꯍꯥ ꯍꯥ ꯍꯥ ꯍꯥ ꯑꯗꯨꯅꯦ ꯆꯥꯈꯤꯗꯧ ꯄꯤꯔꯦ ꯅꯣꯡ ꯐꯥꯗꯣꯛꯁꯨ ꯂꯥꯛꯅꯤꯡꯉꯦ ꯍꯧꯖꯤꯛꯀꯥꯟꯁꯦ ꯑꯗꯨꯝ ꯁꯥꯅ ꯁꯥꯕꯅꯦ ꯑꯗꯨꯝ ꯆꯠꯊꯣꯛꯄ ꯉꯝꯗ꯭ꯔꯦꯕꯀꯣ ꯎꯝ
ꯃꯒꯅ ꯋꯥꯈꯜ ꯑꯣꯏꯔꯝꯕꯗꯨ ꯂꯣꯏꯗ꯭ꯔꯕꯣ
ꯂꯣꯏꯗꯤꯌꯦ ꯑꯩ ꯆꯥꯎꯔꯀꯥꯟꯗ ꯄꯨꯔꯛꯀꯦ
ꯑꯗꯨ ꯅꯒ ꯉꯥꯏꯈꯤꯗ꯭ꯔꯦ ꯍꯥꯏꯁꯦ
ꯊꯥ ꯑꯃꯃꯨꯛ ꯃꯉꯥꯏꯔꯤꯗ ꯊꯕꯤ ꯐꯥꯒꯗꯕ ꯑꯩꯈꯣꯏꯒꯤ ꯌꯥꯔꯦꯌꯦ ꯌꯥꯔꯌꯦ ꯇꯥꯕꯗꯤ ꯑꯗꯨꯗ ꯈꯤꯇꯪ ꯅꯧꯈꯤꯗ꯭ꯔꯥ ꯍꯥꯏꯕꯅꯤꯅ ꯍꯥꯏꯗꯤ ꯂꯤꯔꯒꯗꯤ ꯑꯩꯈꯣꯏ ꯃꯍꯤ ꯇꯣꯠꯂꯒꯁꯨ ꯑꯗꯨꯝ ꯐꯥꯎꯋꯤꯗꯅ ꯎꯝ ꯑ ꯆꯤꯟꯖꯥꯁꯦ ꯌꯥꯝ ꯂꯨꯔꯦꯅꯦ ꯍꯦ
ꯍꯧꯖꯤꯛꯀꯥꯟꯁꯤꯅꯦ ꯑꯗꯨ ꯀꯔꯤꯅ ꯐꯩꯅꯣ ꯀꯔꯤꯅꯣ ꯐꯠꯇꯣꯏ ꯅꯨꯡꯉꯥꯏꯕꯗꯨ ꯈꯪꯉꯝꯗꯦ
ꯑ ꯕꯖꯥꯔꯗꯒ ꯌꯣꯟꯕ ꯈꯣꯠꯄꯗꯣ ꯑꯦ ꯅꯣꯡ ꯐꯥꯗꯣꯛ ꯑꯩꯈꯣꯏ ꯃꯥꯣꯏ ꯈꯣꯠꯄꯣꯏ ꯄꯨꯔꯂꯒ ꯄꯨꯔꯒ ꯂꯥꯛ ꯦ ꯅꯣꯏꯒꯤ ꯍꯤꯡꯒꯣꯟꯗꯦ ꯖꯅꯄꯤ ꯈꯔ ꯑꯗꯨꯝ ꯂꯧꯒꯦ ꯂꯧꯒꯦꯗꯤ ꯂꯩꯒꯦ ꯍꯥꯏꯕꯅꯤꯀꯣ
ꯑꯩꯈꯣꯏꯗꯤ ꯂꯧꯍꯧꯕ ꯅꯪꯅ ꯑꯗꯨꯕꯨ ꯂꯩꯕ ꯃꯊꯧ ꯇꯥꯔꯤꯕꯣ
ꯑꯦ ꯅꯣꯏ ꯃꯃꯥꯡ ꯆꯍꯤ ꯇꯔꯕꯨꯖꯥ ꯊꯥꯒꯤꯗꯥꯏꯅꯦ
ꯊꯥꯔꯝꯃꯦ ꯑꯗꯨ ꯌꯥꯠꯜꯂꯤꯗ ꯐꯠꯇꯕꯅꯤ ꯃꯌꯥꯝ ꯂꯩꯗꯅ ꯃꯤꯁꯦ ꯑꯗꯨꯝ ꯍꯨꯔꯥꯟꯕꯗꯗꯤ ꯑꯗꯨꯝ ꯆꯪꯉꯤꯅꯤꯅ ꯑꯩꯈꯣꯏꯅ ꯌꯥꯝ ꯀꯨꯏꯅ ꯁꯤꯟꯅꯕꯁꯨ ꯉꯝꯗ
ꯑꯥ
ꯑꯗꯨꯅ ꯈꯣꯏꯕꯥꯅ ꯊꯥꯔꯔꯣꯏꯁꯦꯅ
ꯑꯣꯑꯣ ꯃꯃꯥꯡ ꯃꯃꯥꯡ ꯆꯍꯤ ꯀꯌꯥꯝ ꯌꯣꯟ ꯒꯦ ꯄꯩꯁꯥ ꯀꯌꯥꯝ ꯁꯥꯍꯧꯒꯦ
ꯌꯣꯟꯕ ꯍꯥꯏꯁꯦ ꯑꯗꯨꯝ ꯈꯔꯗꯤ ꯌꯣꯜꯂꯦ ꯂꯨꯄꯥ ꯂꯤꯁꯤꯡ ꯑꯍꯨꯝ ꯃꯔꯤ ꯑꯗꯨꯝ ꯀꯥꯟꯅꯍꯧꯕ ꯃꯥꯜꯂꯦ
ꯑꯣ ꯑꯗꯨꯗꯤ ꯅꯣꯏ ꯐꯅꯌꯥꯝ ꯊꯥꯔꯤꯗꯨꯒ ꯀꯩꯅꯣ ꯄꯩꯁꯥ ꯄꯔꯣꯐꯤꯠ ꯌꯥꯝ ꯂꯩꯇꯦꯗ
ꯈꯔ ꯌꯥꯎꯒꯔꯦ ꯑꯗꯨꯝ
ꯑꯥ ꯑꯥ ꯑꯥ ꯏꯁꯤꯡ ꯆꯥꯎꯈꯤꯕ꯭ꯔꯣ ꯀꯩꯅꯣ ꯏꯁꯤꯡꯂ ꯅꯣꯡꯂꯣ ꯀꯩꯅꯣ ꯅꯣꯏ ꯄꯨꯡꯊꯨꯝ ꯊꯨꯝꯃꯦꯅ ꯏꯁꯇꯦꯇꯁ ꯑꯝ ꯊꯥꯒꯠꯂꯛꯈꯤꯗꯥꯏꯅꯦ
ꯑꯗꯨꯅ ꯇꯣꯡꯍꯧꯗ꯭ꯔꯦꯗꯥ
ꯃꯇꯝꯗꯨꯗ ꯑꯩꯈꯣꯏ ꯂꯥꯛꯑꯝꯃꯗꯤ ꯅꯨꯡꯉꯥꯏꯗꯧꯅꯤꯅꯦ
ꯐꯪꯉꯣꯏꯗ꯭ꯔꯣ ꯂꯥꯛꯑꯣꯁꯨ ꯌꯥꯗꯦ ꯅꯣꯏ ꯇꯧꯕ
ꯎꯝ
ꯃꯥꯅꯦ
ꯑꯗꯨ ꯅꯪꯒꯤꯗꯤ ꯀꯩꯀꯩ ꯍꯣꯠꯅꯔꯤꯕ ꯍꯧꯖꯤꯛꯀꯥꯟꯁꯦ
ꯑꯗꯨꯝ ꯑꯩꯈꯣꯏꯁꯨ ꯀꯩ ꯇꯧꯔꯤꯌꯦ ꯍꯤꯡꯒꯣꯜ ꯃꯇꯦꯛ ꯑꯃ ꯂꯩꯕꯗꯣ
ꯑꯣ ꯅꯣꯏ ꯃꯥꯃꯡꯒꯤꯗꯣ
ꯑꯥ ꯑꯩꯈꯣꯏ ꯃꯥꯏ ꯃꯇꯦꯛ ꯑꯃ ꯈꯥꯛꯑꯒ ꯊꯝꯕꯗꯣ ꯐꯩꯗꯣꯝ ꯑꯅꯤꯃꯨꯛꯇꯪ ꯆꯥꯎꯕꯗꯣ ꯑꯗꯨ ꯑꯗꯣ ꯑꯗꯨꯗ ꯑꯥ ꯀꯩ ꯏꯟꯖꯥꯡ ꯅꯥꯄꯤ ꯈꯔ ꯊꯥꯏꯌꯦ ꯑꯗꯨꯅ ꯑꯗꯨꯝ ꯍꯧꯖꯤꯛꯀꯥꯟꯗꯤ ꯀꯩ ꯇꯧꯋꯤꯅ ꯈꯥꯃꯦꯟ ꯑꯁꯤꯟꯕꯅ ꯍꯧꯖꯤꯛ ꯀꯥꯟꯗꯤ ꯄꯥꯝꯃꯦ ꯁꯤꯟꯕꯁꯤꯅ ꯁꯥꯕꯁꯦ ꯐꯩꯌꯦꯕ ꯀꯥꯡꯁꯣꯏ ꯆꯥꯕ ꯈꯣꯠꯄ ꯑꯗꯗꯒꯤ
ꯈꯥꯃꯦꯟ ꯑꯁꯤꯟꯕ ꯍꯥꯎꯔꯤꯗꯨꯗꯤ ꯐꯖꯅ ꯈꯥꯃꯦꯟ ꯑꯁꯤꯟ ꯊꯣꯡꯕ
ꯍꯣꯏ ꯉꯥꯒ ꯊꯥꯛꯆꯤꯜꯂꯒ
ꯍꯣꯏꯅꯦ
ꯑ
ꯌꯥꯝ ꯆꯥꯁꯜꯂꯨꯅꯨ ꯅꯨꯡ ꯂꯩꯕꯅꯤꯀꯣ
ꯀꯩ ꯅꯃꯁ ꯊꯤ ꯈꯛꯇ ꯇꯥꯏꯗ ꯈꯥꯃꯦꯟ ꯑꯁꯤꯟꯕ ꯆꯥꯕ ꯅꯨꯡ ꯂꯩ
ꯑꯁ ꯅꯪ ꯂꯩꯇꯕꯩꯅꯦ ꯑꯩ ꯍꯟꯇꯛ ꯂꯩꯈ꯭ꯔꯦ ꯗꯣꯛꯇꯔꯅ ꯍꯥꯏꯔꯛꯄ ꯍ
ꯑꯣ ꯁꯤꯅꯗꯤ ꯅꯣꯏꯒꯤ ꯀꯔꯤꯗꯒꯤ ꯐꯖꯅ ꯆꯔꯦ ꯇꯥꯞ ꯇꯥꯛꯄꯅꯤꯅꯦ ꯂꯧꯕꯨꯛꯇꯒꯤ ꯍꯝ
ꯆꯥꯕꯅꯤ ꯍꯥꯎꯁꯨ ꯍꯥꯎꯕꯅꯤꯅꯀꯣ ꯏꯥꯟꯁꯥꯡ ꯈꯨꯗꯤꯡꯒꯤ ꯑꯗꯨꯝ ꯆꯪꯉꯤꯗꯅ ꯈꯥꯃꯦꯟ ꯁꯤꯟꯕꯒꯁꯦ ꯑꯗꯨꯅ ꯅꯣꯏ ꯀꯩꯀꯩ ꯊꯥꯔꯤꯅꯣ ꯑꯥꯂꯨ ꯅꯨꯡꯂꯨ ꯊꯥꯗ꯭ꯔꯣ
ꯑꯜꯂꯨ ꯅꯨꯡ ꯊꯥꯗ꯭ꯔꯤꯌꯦ ꯃꯇꯝ ꯈꯤꯇꯪ ꯋꯥꯠꯂꯤꯅ ꯅꯣꯏꯒꯤ ꯊꯥꯗꯣꯔꯄꯣ ꯀꯩꯅꯣ
ꯅꯣꯏꯁꯨ ꯊꯥꯗ꯭ꯔꯤꯗ ꯊꯥꯕꯗꯤ
ꯑꯣ
ꯆꯂꯨ ꯁꯥꯥ ꯃꯁꯥ ꯄꯥꯕꯗ ꯑꯩꯈꯣꯏꯒꯤ ꯂꯩ ꯍꯥꯏꯕ ꯑꯗꯨ ꯅꯪ ꯂꯧꯒꯦ ꯑꯗꯨ ꯂꯧꯑꯣ ꯍꯥꯏꯕ
ꯑꯦ ꯑꯗꯨꯗꯤ ꯂꯥꯛꯑꯒꯦ ꯅꯣꯡ ꯑꯩꯈꯣꯏ ꯏꯃꯥ ꯄꯄꯥꯒ ꯂꯥꯛꯄ ꯅꯨꯃꯤꯠꯇꯣ ꯑꯗꯨꯗ ꯑꯗꯨꯗ ꯄꯨꯂꯞ ꯂꯥꯛꯑꯒꯦ ꯑꯗꯨꯒ ꯑꯗꯨꯝ ꯂꯧꯔꯒꯦ
ꯑꯗꯨ ꯀꯞ
ꯍꯥ
ꯆꯝ ꯀ ꯂꯩ ꯂꯥꯛ ꯀꯅ ꯑꯣ ꯂꯑꯣ ꯂꯥꯎꯑꯣ ꯏꯝ ꯁ ꯃꯃꯦ
ꯑꯣ ꯂꯥꯛꯀꯦ ꯂꯥꯛꯀꯦ ꯑꯗꯨꯗꯤ ꯉꯥꯏꯔꯝꯃꯨꯀꯣ ꯑꯣ ꯐꯔꯦ ꯐꯔꯦ ꯊꯝꯃꯒꯦ